ꯀꯗꯅꯣꯅ ꯂ
ꯑꯩꯁꯦ ꯀꯣꯛ ꯆꯤꯛꯄ ꯑꯃ ꯌꯥꯎꯁꯤꯜꯂꯛꯄ ꯑꯗꯨꯒꯤ ꯂꯩꯔꯤꯅꯦ
ꯀꯔꯤꯒꯤ ꯀꯣꯛ ꯆꯤꯛꯄꯅꯣ?
ꯃꯔꯝꯂꯣ ꯂꯩꯌꯦ ꯍꯥꯏꯕ ꯌꯥꯗꯦ꯫
ꯊꯥꯖꯥꯗꯦꯗ
ꯑꯩ ꯍꯧꯖꯤꯛ ꯀꯣꯛ ꯈꯔꯗꯤ ꯆꯤꯛꯑꯦꯕ
ꯀ꯭ꯔꯤꯒꯤ ꯆꯤꯛꯄ
ꯑꯩꯒꯤ ꯅꯨꯄꯥꯅꯁꯨ ꯑꯩꯕꯨ ꯅꯨꯁꯤꯕꯤꯗ꯭ꯔꯕ
ꯑꯩꯅ ꯌꯥꯝꯅ ꯅꯨꯡꯁꯤꯔꯝꯅꯤꯍꯦ ꯅꯪꯁꯨ ꯑꯗꯨꯒꯨꯝꯗ ꯌꯥꯝ ꯈꯟꯖꯜꯂꯅꯨ
ꯅꯨꯄꯥꯗꯤ ꯑꯩꯕꯨ ꯀꯣꯜ ꯁꯨꯡꯇꯧ ꯇꯧꯕꯤꯔꯛꯈꯤꯗ꯭ꯔꯦ ꯃꯁꯛꯁꯨ ꯊꯤ ꯍꯥꯏꯕꯗꯒꯤꯀꯣ ꯃꯥꯖꯦ ꯑꯩꯕꯨ ꯈꯔ ꯄꯥꯝꯗꯕꯗꯤ ꯂꯩꯈ꯭ꯔꯦꯕ
ꯌꯥꯝ ꯗꯨꯃꯥꯏꯅ ꯇꯧꯔꯣꯏꯍꯦ ꯃꯥꯁꯦ ꯌꯥꯝꯅ ꯄꯥꯝꯔꯝꯅꯤ ꯅꯪꯕꯣ ꯀꯔꯤꯒꯤ ꯄꯥꯝꯔꯣꯏꯗꯣꯏꯅꯣ ꯅꯪꯕꯨ?
ꯑꯗꯨꯅꯦ ꯑꯩꯅ ꯈꯜꯂꯤꯁꯦ ꯃꯥꯅ ꯍꯣꯏ ꯄꯥꯝꯕꯗꯤ ꯄꯥꯝꯃꯝꯒꯗꯧꯕ ꯑꯗꯣ ꯍꯧꯖꯤꯛꯀꯥꯟꯁꯦ ꯀꯩꯅꯣꯝꯃ ꯂꯩꯕꯤꯌꯨ ꯍꯥꯏꯔꯁꯨ ꯌꯥꯗꯦ ꯍꯧꯖꯤꯛꯇꯤ ꯑꯩꯈꯣꯏꯗꯤ ꯀꯨꯝꯍꯩ ꯑꯃ ꯂꯩꯕ ꯅꯠꯇ꯭ꯔꯣ ꯀꯥꯡꯒꯨꯝꯕ
ꯎꯝ
ꯑꯩꯅ ꯃꯥꯕꯨ ꯑꯩꯒꯤ ꯐꯤ ꯑꯃꯠꯇꯗꯤ ꯂꯩꯕꯤꯌꯣ ꯍꯥꯏꯔꯦ ꯑꯗꯨꯒ ꯃꯥꯗꯣ ꯑꯩꯉꯣꯟꯗ ꯄꯩꯁꯥ ꯀꯌꯥ ꯄꯤꯒꯦ ꯐꯔꯦ
ꯎꯝ
ꯑꯩꯅ ꯊ꯭ꯔꯤ ꯊꯥꯎꯖꯟꯒꯨꯝꯕꯗꯤ ꯄꯤ ꯍꯥꯏꯔꯦ ꯑꯗꯨ ꯃꯇꯨꯡꯗꯒꯤꯗꯤ ꯑꯩꯉꯣꯟꯗ ꯑꯩꯉꯣꯟꯗ ꯃꯥꯁꯦ ꯁꯥꯎꯕꯒꯤ ꯇꯥꯏꯞꯇ ꯇꯧꯈ꯭ꯔꯦ
ꯍꯣꯏ ꯍꯣꯏ
ꯑꯗꯨꯒ ꯂꯩꯕꯤꯁꯨ ꯂꯩꯕꯤꯌꯨ ꯌꯥꯗꯦ ꯄꯩꯁꯥ ꯂꯩꯇꯦ ꯍꯥꯏꯌꯦ ꯑꯗꯨꯒ ꯐꯣꯟꯁꯨ ꯇꯧꯔꯛꯈꯤꯗ꯭ꯔꯦ ꯈꯪꯗꯦ ꯃꯥ ꯁꯦ ꯑꯩꯁꯦ ꯄꯥꯝꯃꯛꯇ꯭ꯔꯕꯁꯨ ꯈꯪꯗꯦ ꯐꯤꯔꯣꯜꯁꯨ ꯊꯣꯟꯕꯤꯗꯦ ꯑꯆꯥꯄꯣꯠꯁꯨ ꯄꯤꯖꯗꯦ
ꯅꯍꯥꯟꯗꯤ ꯑꯃꯨꯛꯇꯤ ꯑꯩ ꯑꯣꯛ ꯊꯣꯡꯕ ꯌꯥꯝ ꯄꯥꯝꯕꯒꯤ ꯑꯣꯛꯇꯤ ꯑꯃꯨꯛꯇꯤ ꯂꯩꯔ ꯄꯤꯖꯩꯌꯦ ꯑꯗꯣ ꯑꯩ ꯑꯩꯅ ꯄꯥꯝꯕꯗꯣ ꯗ꯭ꯔꯦꯁꯇꯨ ꯂꯩꯕꯤꯌꯨ ꯍꯥꯏꯕꯗꯣ ꯃꯥꯅ ꯅꯁꯛ ꯈꯨꯊꯤꯗꯨꯒ ꯁꯦꯠꯀꯅꯣ ꯌꯥꯔꯦ ꯏꯅꯣꯏ ꯏꯅꯣꯏꯈꯩ ꯍꯥꯏ ꯑꯁ ꯑꯩ ꯊꯋꯥꯏ ꯅꯨꯡꯉꯥꯏꯇꯦ ꯑꯗꯨꯒꯤ ꯍꯣꯏ ꯑꯗꯨꯅꯦ ꯑꯩꯁꯨ ꯈꯔ ꯅꯨꯡꯉꯥꯏꯇ꯭ꯔꯤꯁꯦ ꯑꯗꯨꯗꯨꯅꯦ ꯑꯩꯅ ꯇꯪꯕꯁꯦ ꯌꯥꯝ ꯄꯥꯝꯃꯦ ꯑꯩ ꯍꯧꯖꯤꯛ ꯑꯦꯛꯁꯔꯁꯥꯏꯁ ꯇꯧꯕꯅꯦ ꯅꯪ ꯏꯕꯥꯅꯤ ꯑꯩ ꯋꯥꯔꯤ ꯁꯥꯟꯅꯕ ꯐꯣꯟ ꯊꯝꯕ ꯃꯇꯝꯗ ꯑꯩ ꯍꯧꯖꯤꯛ ꯑꯦꯛꯁꯔꯁꯥꯏꯁ ꯇꯧꯒꯅꯤ
ꯇꯑꯣ ꯇꯧ ꯇꯧ ꯇꯧꯅꯦ
ꯑꯗꯨ ꯅꯠꯇ꯭ꯔꯗꯤ ꯑꯩ ꯑꯩꯒꯤ ꯌꯥꯔꯔꯣꯏ ꯑꯩꯒꯤ ꯅꯨꯄꯥꯅ ꯑꯩꯕꯨ ꯅꯨꯡꯁꯤꯔꯔꯣꯏ
ꯑꯁ ꯑꯗꯨꯝ ꯅꯨꯡꯁꯤꯒꯗꯕꯅꯦ ꯃꯤꯅ
ꯑꯁ ꯅꯪꯅꯦ ꯑꯩꯒꯤ ꯅꯨꯄꯥꯁꯦ ꯈꯪꯗꯕꯒꯤꯅꯦ ꯌꯥꯝ ꯐꯠꯇ ꯅꯠꯇ꯭ꯔꯦ ꯑꯩꯒꯤ ꯅꯨꯄꯥꯅ ꯑꯩꯕꯨ ꯑꯣꯠꯄꯁꯤ ꯅꯪꯅ ꯈꯪꯗꯕꯒꯤꯅꯦ ꯃꯥꯅ ꯑꯩꯕꯨ ꯐꯨꯏꯌꯦ ꯀꯤꯟꯅꯁꯨ ꯊꯤꯜꯂꯦ ꯀꯤꯟꯅꯁꯨ ꯊꯤꯜꯂꯒ ꯐꯨꯏꯌꯦ ꯑꯩꯕꯨ ꯑꯗꯨ ꯑ ꯀꯤꯟꯅꯁꯨ ꯊꯤꯜꯂꯒ ꯐꯨꯏꯌꯦ ꯑꯩꯕꯣ
ꯏꯁ ꯅꯨꯡꯉꯥꯏꯇꯦꯍꯦ ꯃꯗꯨꯗꯤ
ꯑꯗꯨꯅꯦ ꯃꯥꯗꯤ ꯑꯩꯕꯨꯁꯨ ꯑꯗꯨꯝ ꯐꯨꯕ ꯐꯨꯕ ꯑꯗꯣ ꯑꯩꯁꯦ ꯅꯥꯕ ꯃꯥꯅ ꯑꯩꯕꯨ ꯑꯗꯨꯝ ꯅꯨꯡꯁꯤꯔꯛꯇ꯭ꯔꯕꯒꯤꯀꯣ
ꯎꯝ
ꯐꯨꯔꯤ ꯑꯃꯅ ꯋꯥꯔꯦ ꯂꯩꯕ ꯑꯗꯣ ꯌꯥꯝꯅ ꯅꯨꯡꯁꯤꯅꯤꯡꯉꯥꯏ ꯀꯔꯤ ꯇꯧꯕ ꯌꯥꯏ
ꯑꯁ ꯅꯪꯒꯤ ꯑꯗꯨꯝ ꯅꯪꯒꯤ ꯃꯍꯧꯁꯥ ꯅꯪ ꯑꯗꯨꯝ ꯂꯩꯌꯣ ꯃꯥ ꯅꯪꯅ ꯃꯥꯅ ꯅꯨꯡꯁꯤꯔꯤꯗꯨꯅ ꯃꯗꯨꯅ ꯄꯦꯟꯕ ꯑꯣꯏꯔꯣ ꯃꯥꯅ ꯐꯖꯅꯤꯡꯉꯥꯏ ꯇꯧꯔꯒ ꯃꯤꯗꯤ ꯌꯥꯝ ꯃꯥꯒꯤ ꯃꯤꯠꯇ ꯐꯖ ꯐꯖꯩ ꯍꯥꯏꯗꯤ ꯌꯥꯔꯦ ꯃꯗꯨꯗ ꯃꯥꯅ ꯐꯖꯅꯤꯡꯉꯥꯏ ꯇꯧ ꯍꯥꯏꯔꯒ ꯑꯗꯨꯝ ꯐꯖꯅꯤꯡꯉꯥꯏ ꯇꯧꯗ꯭ꯔꯁꯨ ꯌꯥꯔꯦ ꯅꯨꯡꯁꯤꯔꯗꯤ ꯀꯥꯏꯗꯕꯅꯦ ꯑꯃꯨꯛꯇꯒꯨꯝꯕ
ꯑꯩꯁꯦ ꯅꯣꯡꯃꯗꯤ ꯃꯥꯅ ꯐꯖꯩ ꯍꯥꯏꯅꯤꯡꯉꯥꯏ ꯈꯜꯂꯒ ꯅꯣꯡꯃꯗꯤ ꯃꯥꯏ ꯃꯤꯠꯀꯁꯤ ꯀꯦꯔꯒ ꯀꯣ ꯃꯁꯀꯔꯥꯒ ꯁꯪꯉꯒ ꯑꯩꯁꯦ ꯀꯦꯔꯒ ꯅꯣꯡꯃꯗꯤ ꯂꯩꯌꯦ ꯂꯤꯁꯇꯤꯞꯀ ꯁꯪꯉꯒ
ꯎꯝ
ꯑꯗꯨꯒ ꯃꯥꯅ ꯑꯩꯁꯦ ꯂꯗꯨ ꯃꯥꯜꯂꯦ ꯍꯥꯏꯌꯦ ꯑ ꯅ ꯀꯩꯅꯣ ꯅꯨꯡꯉꯥꯏꯇ ꯋꯥꯈꯜ
ꯀꯥꯏꯅꯦ ꯀꯥꯏꯗ ꯃꯗ ꯃꯪꯗꯤ
ꯑꯩꯅ ꯅꯣꯡꯃꯗꯤ ꯌꯨꯝꯗ ꯆꯠꯂꯦ ꯑꯗꯣ ꯃꯥꯗꯣ ꯑꯩꯅ ꯚꯤꯗꯤꯑꯣ ꯀꯣꯜ ꯇꯧꯔꯛꯑꯣ ꯑꯩꯗꯣ ꯌꯦꯡꯉꯣ ꯍꯥꯏꯕ ꯑꯩꯗꯤ ꯀꯦꯔꯕꯒꯦ
ꯎꯝ
ꯑꯗꯣ ꯌꯦꯡꯕ ꯀꯥꯟꯗ ꯌꯦꯅꯤꯡꯗꯦ ꯊꯝꯃꯣ ꯃꯃꯤ ꯅꯅꯥ ꯂꯣꯏ ꯌꯦꯛꯁꯜꯂꯒ ꯀꯔꯤꯅꯣ ꯕꯨꯠ ꯃꯥꯜꯂꯦ ꯍꯥꯏ ꯑꯗꯣꯁꯨ ꯑꯩ ꯅꯨꯡꯉꯥꯏꯇꯕꯁꯤ ꯅꯨꯡꯉꯥꯏꯇꯕꯁꯤ ꯑꯗꯨ ꯃꯇꯝꯗꯒꯤꯗꯤ ꯑꯩꯗꯤ ꯍꯧꯖꯤꯛꯇꯤ ꯚꯤꯗꯤꯑꯣ ꯀꯣꯜꯗꯤ ꯇꯧꯈꯤꯗ꯭ꯔꯕꯅꯦ ꯃꯥꯕꯨ
ꯑꯣ ꯅꯚꯅꯤ ꯍꯧꯖꯤꯛ ꯀꯌꯥꯝ ꯄꯥꯎ ꯄꯥꯛ ꯐꯪꯅꯗꯕ꯭ꯔꯣ
ꯍꯣꯏ ꯐꯥꯎꯅꯕꯤꯗꯦ ꯊꯤꯔꯦ ꯍꯥꯏꯕꯒꯤ ꯃꯥ ꯄꯥꯝꯗ꯭ꯔꯦ ꯑꯩꯕꯣ
ꯑꯣ
ꯅꯣꯏꯔꯒ ꯅꯃꯥꯏꯁꯨ ꯏꯆꯥꯎ ꯆꯥꯎꯋꯦ ꯅ ꯁꯛꯁꯨ ꯊꯤꯑ ꯍꯥꯏꯌꯦꯕ ꯑꯗꯨꯅꯦ ꯑꯩꯅ ꯌꯥꯝꯅ ꯅꯨꯡꯉꯥꯏꯇꯕꯁꯦ
ꯎꯝ ꯀꯥꯏꯗꯦ ꯀꯥꯏꯗꯦ
ꯅꯪꯗꯤ ꯀꯥꯏꯔꯔꯣꯏꯗ ꯅꯪꯗꯤ ꯀꯥꯏꯗꯦ ꯉꯥꯛꯇꯅꯦ꯫ ꯅꯪꯁꯨ ꯌꯥꯏꯍꯦ ꯑꯩꯅ ꯋꯥꯈꯜ ꯅꯨꯡꯉꯥꯏꯇ꯭ꯔꯒ ꯀꯥꯏꯗꯦ ꯍꯥꯏꯑ ꯑꯌꯥꯕ ꯃꯤꯅꯤꯀꯣ ꯑꯣ ꯀꯩ ꯅꯪ ꯃꯗ ꯍꯥꯏꯒꯂꯦ
ꯅꯍꯥꯟ ꯑꯩꯈꯣꯏ ꯐꯥꯔ ꯔꯥꯏꯁ ꯆꯥꯐꯝꯗꯣ
ꯍꯥꯥ
ꯑꯩꯈꯣꯏ ꯐ꯭ꯔꯥꯏꯠ ꯔꯥꯏꯁ ꯆꯥꯕ ꯃꯐꯝꯗꯣ
ꯑꯥ ꯑꯥ
ꯑꯃꯨꯛꯀ ꯆꯠ ꯆꯠꯂꯒ ꯆꯥꯁꯦ ꯑꯃꯨꯛꯀ
ꯍꯣꯏ ꯌꯥꯏꯌꯦ ꯑꯗꯨ ꯍꯟꯗꯛꯇꯤ ꯃꯥꯟꯅꯗꯕ ꯆꯥꯁꯤꯔ
ꯍꯣꯏ ꯑꯗꯨꯗꯤ ꯑꯩꯗꯤ ꯐ꯭ꯔꯥꯏ ꯔꯥꯏꯁꯇꯤ ꯃꯨꯛꯀ ꯆꯥꯗꯣꯏꯅꯤ꯫ ꯑꯇꯣꯞꯄꯗꯤ ꯆꯦꯟꯖ ꯇꯧꯕ ꯌꯥꯏꯕ ꯑꯇꯣꯞꯄꯗꯤ ꯆꯦꯟꯖ ꯇꯧꯕ ꯌꯥꯏ ꯑꯗꯨ ꯑꯣꯏꯔꯁꯨ ꯑ ꯀꯩꯅꯣꯝꯃ ꯈꯛꯇꯗꯤ ꯐ꯭ꯔꯥꯏ ꯔꯥꯏꯁꯇꯤ ꯑꯩꯗꯤ ꯑꯗꯨꯝ ꯆꯥꯒꯅꯤ ꯐ꯭ꯔꯥꯏ ꯔꯥꯏꯁꯁꯤ ꯌꯥꯝ ꯍꯥꯎꯋꯦ ꯃꯣꯏꯒꯤꯁꯦ
ꯍꯣꯏ ꯑꯗꯣ ꯑꯇꯣꯞꯄꯗꯤ ꯀꯔꯤ ꯑꯃꯨꯛ ꯆꯦꯟꯖ ꯇꯧꯒꯦ ꯍꯥꯏꯅꯣ
ꯈꯪꯗ ꯏ ꯌꯥꯏ ꯌꯥꯏ ꯖꯨꯏꯁ ꯑꯃꯁꯨ ꯌꯥꯏ ꯄꯣꯔ꯭ꯛ ꯏꯟꯁꯥꯡꯒꯨꯝꯁꯨ ꯂꯩꯕꯅꯦ ꯃꯣꯏꯗꯣ꯫
ꯑꯗꯨꯗꯤ ꯆꯥꯛꯀꯨꯝꯕ ꯆꯥꯕꯁꯨ ꯌꯥꯏꯗ ꯆꯥꯛꯁꯨ ꯍꯥꯎꯕꯅꯤ ꯑꯩ ꯈꯪꯉꯦ꯫
ꯍꯣꯏ ꯆꯥꯛ ꯆꯥꯁꯤꯔ ꯑꯗꯨꯣꯏꯗꯤ
ꯌꯥꯏꯌꯦꯦ ꯑꯗꯣ ꯆꯥꯛꯇꯣ ꯀꯌꯥ ꯄꯤꯌꯨꯒꯦ
ꯆꯅꯤ ꯌꯦꯡꯈꯤꯔ ꯇꯧꯕꯅꯦ
ꯆꯥꯛ ꯑꯃꯗꯀꯣ
ꯎꯝ
ꯑꯗꯨꯁꯨ ꯑꯩꯈꯣꯏꯅ ꯑꯄꯥꯝꯕ ꯍꯤꯟꯖꯥꯡ ꯑꯃ ꯈꯟꯒꯅꯤꯀꯣ
ꯍꯣꯏ ꯍꯣꯏ
ꯑꯁ ꯑꯗꯨꯗꯤ ꯌꯥꯏꯗ ꯆꯥꯁꯦ ꯀꯣ ꯅꯣꯡꯃ
ꯍꯍꯣꯏ ꯆꯥ
ꯃꯊꯪ ꯆꯥꯁꯤꯔꯥ ꯍꯟꯗꯛ ꯆꯥꯁꯤꯔꯥ
ꯎꯝ ꯅꯦꯛꯁ ꯃꯟꯗꯦꯁꯨ ꯌꯥꯏ ꯑꯗꯨ ꯀ꯭ꯂꯥꯁ ꯂꯣꯏꯕꯒꯤ ꯃꯇꯥꯡꯗ ꯑꯗꯨꯝ ꯀꯣꯏꯊꯣꯛꯄ ꯑꯣꯏꯅ ꯆꯥꯕ ꯌꯥꯏꯅ
ꯑꯣ ꯑꯗꯨꯗꯤ ꯎꯝ ꯍꯟꯗꯛꯇꯤ ꯑꯩꯗꯤ ꯎꯝ ꯄꯩꯁꯥ ꯄꯪꯉꯥꯏꯒꯤ ꯍꯟꯗꯛꯇꯤ ꯇꯣꯂꯣꯞ ꯎꯝ ꯇꯣꯂꯣꯞ ꯐꯪꯕ ꯃꯇꯝꯗ ꯆꯥꯁꯦ
ꯍꯣꯏ ꯑꯩꯁꯦ ꯇꯣꯂꯣꯞ ꯐꯪꯕ ꯃꯇꯝꯗ ꯆꯥꯁꯤ ꯊꯥꯒꯤꯀꯣ ꯐꯪꯗ꯭ꯔꯤꯕ꯫
ꯍꯣꯏ ꯍꯣꯏ ꯑꯩꯁꯨ ꯑꯩꯁꯨ ꯈꯔ ꯋꯥꯠꯂꯤꯌꯦ ꯑꯗꯨ ꯐꯪꯉꯅꯤ ꯀꯨꯏꯔꯔꯣꯏ ꯑꯗꯨ ꯐꯪꯕ ꯃꯇꯝꯗ ꯆꯥꯔꯁ
ꯎꯝ
ꯇꯣꯂꯣꯞ ꯐꯪꯗ꯭ꯔꯗꯤ ꯄꯩꯁꯥꯗꯣ ꯈꯔ ꯗ꯭ꯌꯨ ꯆꯠꯀꯅꯦꯕ ꯆꯥꯔꯗꯤ
ꯍꯣꯏ
ꯑꯁ ꯅ ꯇꯣꯂꯣꯞ ꯀꯩ ꯀꯩ ꯀꯩ ꯐꯪꯒꯦ ꯊꯥꯗ ꯂꯤꯁꯤꯡ ꯀꯨꯟꯗꯤ ꯌꯧꯕ꯭ꯔꯣ
ꯊꯥꯗ ꯑꯩ ꯂꯨꯄꯥ ꯂꯤꯁꯤꯡ ꯀꯨꯟꯗꯤ ꯌꯧꯗꯦ ꯐꯤꯐꯇꯤꯟꯒꯨꯝꯕꯗꯤ ꯐꯪꯉꯦ
ꯎ ꯌꯥꯝ ꯍꯦꯃꯦꯗꯤ
ꯍꯣꯏ ꯅꯪꯗꯤ ꯀꯌꯥꯒꯨꯝꯕ ꯐꯪꯒꯦ
ꯀꯨꯟ ꯃꯉꯥꯒꯨꯝꯕ ꯐꯪꯕ ꯃꯇꯝꯗ ꯂꯧꯃꯅꯗꯤ ꯂꯤꯐ ꯂꯃꯅꯗꯤ ꯀꯨꯟꯒꯨꯝꯕ ꯈꯛꯇ ꯐꯪꯉꯦꯗꯤ ꯗꯥꯛꯇꯧꯃꯟꯕꯒꯤ
ꯑꯁ ꯑꯗꯨꯗꯤ ꯅꯪꯅ ꯍꯦꯟꯅ ꯌꯥꯝꯃꯤꯗ ꯑꯩꯗꯤ ꯐꯤꯐꯇꯤꯟ ꯈꯛꯇꯅꯦ ꯑꯗꯨꯁꯨ ꯐꯤ ꯇꯤꯟꯁꯨꯀꯣ ꯍꯣꯏ ꯐꯤꯐꯇꯤꯟꯗꯤ ꯀꯝꯄꯜꯁꯔꯤꯅꯦ ꯑꯗꯨꯕꯨ ꯐꯤꯐꯇꯤꯟꯗꯒꯤ ꯍꯦꯟꯅ ꯉꯝꯕ ꯅꯨꯃꯤꯠꯁꯨ ꯌꯥꯎꯋꯦ ꯉꯝꯗꯕꯁꯨ ꯌꯥꯎꯋꯦ ꯈꯪꯗꯦ ꯑꯩꯒꯤꯁꯨ ꯊꯕꯛꯀꯤ ꯃꯈꯥ ꯄꯣꯜꯂꯦ ꯑꯩꯅ ꯊꯕꯛ ꯁꯨꯕꯒꯤ ꯃꯈꯥ ꯄꯣꯜꯂꯦ ꯑꯩꯅ ꯌꯥꯝꯅ ꯁꯨꯔꯗꯤ ꯌꯥꯝꯅ ꯐꯪꯒꯅꯤ ꯈꯤꯇꯪ ꯁꯨꯔꯗꯤ ꯈꯤꯇꯪ ꯐꯪꯒꯅꯤ ꯑꯗꯨꯒꯨꯝꯕꯅꯦ
ꯎꯝ ꯀꯥꯏꯗꯦ ꯀꯥꯏꯗꯦ
ꯊꯕꯛ ꯌꯥꯝꯅ ꯁꯨꯕ ꯍꯥꯏꯕꯁꯦ ꯑꯩꯒꯤ ꯁꯦꯂꯔꯤ ꯌꯥꯝꯅ ꯐꯪꯗꯣꯏꯕ
ꯎꯝ
ꯎꯝ
ꯌꯥꯝꯅ ꯐꯪꯉꯁꯨ ꯀꯥꯏꯗꯦ ꯈꯖꯤꯛ ꯐꯪꯉꯁꯨ ꯃꯇꯝ ꯃꯇꯝꯒꯤ ꯑꯣꯏꯅ ꯑꯗꯨꯝ ꯁꯤ ꯁꯤꯖꯤꯟꯅꯕꯗꯤ ꯌꯥꯕꯅꯤꯗ ꯌꯥꯝꯅ ꯐꯪꯉꯦ ꯌꯥꯝꯅ ꯁꯤꯖꯤꯟꯅꯑꯦ ꯃꯔꯝꯗꯤ
ꯍꯣꯏ ꯍꯣꯏ ꯑꯗꯨꯅꯦ ꯈꯤꯇꯪ ꯈꯪꯉꯦ ꯀꯣꯟꯅꯅꯕ ꯁꯤꯖꯤꯟꯅꯩ
ꯑꯣ
ꯍꯥꯏꯒꯝꯅꯦ ꯌꯥꯝꯅ ꯅꯨꯡꯉꯥꯏꯌꯦ ꯅꯪꯅ ꯋꯥꯔꯤ ꯁꯥꯟꯅꯕ ꯐꯪꯕꯁꯦ ꯑꯩꯒꯤ ꯑꯋꯥꯕꯁꯨ ꯃꯌꯥꯝ ꯅꯪꯉꯣꯟꯗ ꯁꯤꯌꯔ ꯇꯧꯋꯦ ꯑꯗꯨꯗ ꯅꯪꯅ ꯀꯩꯁꯨꯝꯇ ꯈꯟꯗꯗꯕꯤꯗ ꯀꯩꯁꯨ ꯀꯥꯏꯗꯦ ꯀꯩ ꯀꯥꯏꯗꯦ ꯍꯥꯏꯕꯤꯕꯁꯨ ꯑꯩ ꯈꯔꯗꯤ ꯅꯨꯡꯉꯥꯏ
ꯑꯁꯦꯡꯕꯥꯏꯔꯣ
ꯍꯣꯏ ꯑꯁꯦꯡꯕꯩꯅꯦ ꯅꯨꯡꯉꯥꯏ ꯌꯥꯝꯅ ꯋꯥꯈꯟꯗꯣ ꯌꯥꯝꯅ ꯐ꯭ꯔꯦꯁ ꯑꯣꯏꯊꯣꯛꯑꯦ ꯅꯪꯒ ꯋꯥꯔꯤ ꯁꯥꯟꯅꯕꯁꯦ
ꯑ ꯏꯊꯦ ꯊꯖꯗꯅ
ꯍꯣꯏ
ꯍ
ꯅꯪꯗꯤ ꯍꯧꯖꯤꯛꯇꯤ ꯅꯪꯗꯤ ꯑꯃꯨꯛꯀꯗꯧꯔꯦ ꯅꯨꯡꯉꯥꯏꯔꯤꯑꯦ ꯅꯨꯡꯉꯥꯏꯔꯤꯌꯦ ꯅꯪꯗꯤ ꯅꯨꯡꯉꯥꯏꯔꯤꯕꯣ
ꯎꯝ
ꯌꯥꯝ ꯂꯥꯡꯕ ꯃꯥꯜꯂꯦꯗ ꯅꯣꯏꯒꯤ ꯔꯨꯝꯁꯤ
ꯍꯣꯏ ꯃꯣꯏꯗꯤꯅꯦ ꯃꫭꯏꯁꯦ ꯈꯥꯟꯗꯦ ꯃꯣꯏꯁꯦ ꯃꯣꯏꯁꯦ ꯖꯥꯠ ꯑꯃꯅꯤꯗ ꯃꯣꯏꯁꯦ ꯃꯤ ꯃꯤ ꯃꯤꯗꯤ ꯃꯥꯟꯕꯅꯦ ꯂꯥꯡꯕꯗꯤ ꯂꯩꯁꯥꯕꯤ ꯉꯥꯛꯇꯅꯦ ꯑꯗꯨ ꯂꯩꯁꯥꯕꯤꯒꯤ ꯃꯑꯣꯡ ꯑꯝꯇ ꯇꯧꯗꯦ
ꯍꯣꯏ ꯏꯍꯥꯛ ꯇꯗꯤ ꯀꯣꯏꯊ ꯁꯤꯠꯅꯅꯥꯁꯨ
ꯍꯣꯏ ꯑꯩ ꯉꯥꯏꯍꯥꯛꯇꯪꯗꯤ ꯀꯣꯏꯊꯣꯛꯑꯦ ꯑꯩꯗꯤ ꯋꯥꯋꯥꯛꯀꯤꯡ ꯆꯠꯂꯤ ꯍꯧꯖꯤꯛ
ꯑ ꯌꯥꯝ ꯅꯨꯡꯉꯥꯏ ꯀꯥꯃꯤꯗꯗꯤ ꯌꯥꯝ ꯅꯨꯡꯉꯥꯎꯊꯣꯛꯑꯦ ꯅꯥꯛꯑꯣꯏ
ꯆꯥꯒꯦ ꯍꯥꯏꯅ ꯆꯠꯄ ꯑꯩꯗꯣ ꯅꯨꯡꯁꯤꯠ ꯑꯁꯦꯡꯕ ꯈꯔ ꯐꯪꯍꯟꯅꯤꯡꯉꯥꯏꯒꯤ ꯏꯁꯥꯗꯣ
ꯑ ꯅꯪ ꯑꯣꯏꯅꯤꯡꯈ꯭ꯔꯦ
ꯍꯣꯏ ꯅꯪ ꯅꯣꯡꯃꯗꯤ ꯑꯩ ꯑꯣꯏꯌꯣ ꯑꯩꯁꯨ ꯅꯪꯕꯨ ꯑꯣꯏꯅꯤꯡꯉꯥꯏ ꯃꯇꯝ ꯄꯤꯕꯤꯒꯦ
ꯍꯣꯏ ꯍꯣꯏ ꯄꯤꯕꯤꯔꯣꯑꯣ ꯄꯤꯕꯤꯔꯣꯑꯣ
ꯎꯝ ꯑꯩꯒꯨꯝꯅ ꯂꯣꯏꯅꯃꯛ ꯃꯤꯕꯨꯁꯨ ꯅꯨꯡꯉꯥꯏꯍꯟꯅꯤꯡꯉꯦꯕ ꯑꯩꯗꯤ ꯑꯩ ꯃꯤꯕꯨ ꯋꯥꯕ ꯄꯥꯝꯗꯦꯕ
ꯃ ꯑꯗꯨꯃꯥꯏꯅ ꯈꯟꯕ ꯃꯤꯕꯨꯅ ꯇꯤꯟꯅꯕ ꯌꯥꯝ ꯅꯨꯡꯉꯥꯏꯕꯅꯦ꯫
ꯍꯣꯏ ꯍꯥꯏꯕꯗꯤ ꯑꯩꯅ ꯋꯥ ꯑꯩꯅ ꯅꯨꯡꯉꯥꯏꯔꯒ ꯃꯤꯅ ꯋꯥꯔꯗꯤ ꯇꯤꯟꯅꯕ ꯅꯨꯡꯉꯥꯏꯔꯣꯏꯕ ꯂꯦꯕꯦꯜ ꯃꯥꯟꯅꯗꯦ ꯗ꯭ꯔꯗꯤ ꯑꯩꯅ ꯅꯨꯡꯉꯥꯏꯔꯒ ꯃꯥꯕꯨ ꯁꯌꯔ ꯇꯧꯔꯒ ꯃꯥꯕꯨꯁꯨ ꯅꯨꯡꯉꯥꯏꯍꯜꯂꯗꯤ ꯂꯦꯚꯦꯜꯗꯣ ꯃꯥꯟꯅꯔꯒ ꯆꯠꯃꯤꯟꯅꯔꯗꯤ ꯌꯥꯝꯅ ꯅꯨꯡꯉꯥꯏꯗꯣꯏꯅꯦꯕ ꯍꯤꯡꯕꯁꯦ꯫
ꯎꯝ ꯃꯥꯅꯦ ꯃꯥꯅꯦ꯫
ꯑꯗꯨꯅꯤꯗ ꯑꯩꯅ ꯈꯜꯂꯤꯁꯦ꯫
ꯌꯥꯝꯝ ꯐꯥꯏꯌꯦ ꯇꯨꯃꯥ ꯈꯟ
ꯅꯪꯒꯤ ꯊꯕꯛꯇꯣ ꯇꯄꯥꯛ ꯑꯥ ꯑ ꯍꯥꯏꯗꯤ ꯃꯇꯝꯒꯤ ꯉꯥꯏꯍꯥꯛ ꯃꯇꯝ ꯁꯪꯕꯒꯤꯗ ꯇꯧꯕꯔꯣ ꯄꯥꯔꯠ ꯇꯥꯏꯝꯂꯣ ꯅꯠꯇ꯭ꯔꯒꯅ ꯀꯩꯅꯣ
ꯍꯧꯖꯤꯛꯀꯥꯟꯗꯤ ꯑꯗꯨꯝ ꯀꯣꯟꯇ꯭ꯔꯦꯛꯇ ꯇꯧꯔꯤꯅꯦ ꯄꯥꯔꯃꯤꯅꯦꯟꯒꯤ ꯑꯣꯏꯔꯛꯇ꯭ꯔꯤ꯫
ꯔꯤꯒꯨꯂꯔ ꯇꯥꯕ ꯃꯇꯝꯗꯗꯤ ꯑꯃꯨꯛ ꯑꯁ ꯄꯩꯁꯥ ꯆꯥꯎꯗꯣꯏꯅꯦꯀꯣ
ꯍꯣꯏ ꯔꯤꯒꯨꯂꯔ ꯇꯥꯔꯗꯤ ꯐꯥꯏ ꯔꯤꯒꯨꯂꯔ ꯇꯥꯒꯗꯧꯕꯁꯦ ꯍꯧꯖꯤꯛꯤ ꯍꯥꯏꯕ ꯉꯝꯗ꯭ꯔꯤꯕꯅꯤꯅ
ꯑꯩꯁꯨ ꯔꯤꯒꯨꯂꯔꯗꯤ ꯄꯥꯝꯕꯅꯦ ꯑꯩꯁꯨ ꯀꯟꯇ꯭ꯔꯦꯛꯅꯦ ꯔꯤꯒꯨꯂꯔ ꯅꯠꯇꯦ ꯑꯩꯗꯤ ꯑꯩꯗꯤ ꯔꯤꯒꯨꯂꯔ ꯀꯟꯇ꯭ꯔꯦꯛꯀ ꯅꯠꯇꯦ꯫ ꯇꯦ ꯑꯩꯗꯤ ꯍꯥꯟꯅ ꯑꯃ ꯇꯧꯔꯝꯃꯦ ꯇꯣꯛꯈ꯭ꯔꯦ꯫ ꯑꯗꯣ ꯍꯧꯖꯤꯛꯇꯤ ꯑꯩꯗꯤ ꯄ꯭ꯔꯥꯏꯚꯦꯠꯅꯦ꯫
ꯑꯣ ꯄ꯭ꯔꯕꯤꯦꯠꯇ ꯍꯥꯟꯅ ꯇꯧꯅ ꯐꯥꯔꯦ ꯑꯁ ꯀꯨꯟꯇ꯭ꯔꯦꯒꯤ ꯇꯧꯕꯁꯦ ꯄꯩꯁꯥꯁꯨ ꯌꯥꯝ ꯆꯪꯉꯦ ꯃꯗꯨꯒꯤ ꯋꯥꯏꯒꯨꯝꯕꯁꯨ ꯌꯥꯝꯅ ꯋꯥꯠꯂꯦ꯫ ꯄꯩꯁꯥꯁꯨ ꯌꯥꯝꯅ ꯇꯤꯡꯉꯤꯔ ꯐꯝꯅ ꯍꯥꯟꯅꯗꯒꯤ꯫
ꯎꯝ
ꯎꯄꯥꯏ ꯂꯩꯇꯦ꯫
ꯎꯄꯥꯏ ꯂꯩꯇꯦ꯫ ꯎꯄꯥꯏ ꯂꯩꯇꯤ ꯎꯄꯥꯏ ꯂꯩꯇꯤ꯫ ꯑꯩꯔꯣ ꯑꯩ ꯇꯨꯝꯅꯤꯡꯗꯦ ꯑꯩꯗꯤ ꯑꯩꯗꯤ ꯅꯨꯡꯗꯤꯟ ꯇꯨꯝꯕꯒꯨꯝꯕꯁꯦ ꯍꯩꯅꯗꯦ꯫ ꯆꯥꯕꯕꯨ ꯃꯌꯥꯝ ꯆꯥꯕꯒꯤ ꯋꯥꯅꯦ ꯇꯨꯝꯕꯗꯤ ꯌꯥꯝꯅ ꯇꯨꯝꯕ ꯍꯩꯅꯗꯦ ꯅꯨꯡꯗꯥꯡ ꯈꯛꯇꯅꯦ ꯑꯩꯅ ꯇꯨꯝꯗꯣꯏꯁꯦ꯫ ꯑꯗꯣ ꯑꯩ ꯉꯁꯤꯗꯤ ꯌꯥꯝꯅ ꯋꯥꯕꯒꯤꯔꯥ ꯈꯪꯗꯦ ꯀꯣꯛꯁꯦ ꯈꯔꯗꯤ ꯆꯤꯛꯄ
ꯑꯥ ꯀꯥꯏ ꯍꯤꯗꯥꯛ ꯆꯥꯁꯤꯜꯂꯒ ꯐꯖꯅ ꯇꯨꯝꯊꯥꯔꯑꯣ ꯑꯗꯨꯒ ꯒꯦꯁꯇ꯭ꯔꯤꯛꯁꯨ ꯀꯥꯟꯗꯅꯦꯅꯦ ꯈꯔ ꯆꯥꯥꯁꯜꯂꯒ ꯑꯗꯨꯝ ꯍꯤꯗꯥꯛ ꯆꯥꯔꯒ ꯑꯗꯨꯝ ꯊꯥꯎ ꯑꯗꯨꯔꯦ ꯈꯔ ꯐꯔꯛꯒꯅꯤꯌꯦ꯫ ꯋꯥ ꯈꯥꯎꯁꯨ ꯌꯥꯝꯅ ꯈꯟꯖꯜꯂꯅꯣ
ꯈꯜꯂꯦꯅꯦ ꯍꯣꯏ ꯑꯗꯨꯅ ꯐꯒꯅꯤꯗꯀꯣ
ꯍꯣꯏ ꯍꯣꯏ ꯃꯥꯅꯦ꯫
ꯑꯗꯨꯃꯥꯏꯅ ꯂꯩꯔꯒꯦ ꯍꯧꯖꯤꯛ ꯃꯇꯝꯗꯤ
ꯍꯣꯏ ꯍꯣꯏ ꯑꯣꯏꯖꯔꯣ ꯑꯣꯏꯖꯔꯣ
ꯋꯥꯈꯜ ꯅꯨꯡꯉꯥꯏꯅ ꯂꯩꯕ ꯍꯥꯏꯕꯁꯤꯅ ꯏꯁꯥ ꯐꯔꯗꯣꯏꯅꯦ꯫ ꯋꯥꯈꯜ ꯅꯨꯡꯉꯥꯏꯇꯅ ꯂꯩꯔꯗꯤ ꯏꯁꯥ ꯁꯣꯜꯂꯦꯕ꯫
ꯍꯣꯏ ꯍꯣꯏ ꯃꯥꯅꯤ ꯃꯥꯅꯤ꯫